ꯑꯥ
ꯇꯥꯔꯕ꯭ꯔꯣ
ꯎꯝ ꯇꯥꯏꯌꯦ ꯍꯧꯒꯠꯂꯕ꯭ꯔꯣ
ꯍꯣꯏ
ꯑꯗꯨ ꯅꯪ ꯉꯁꯥꯏ ꯊꯕꯛ ꯑꯃ ꯆꯠꯄꯗꯣ ꯀꯩ ꯊꯕꯛꯅꯣ
ꯅꯥꯟꯅꯤ ꯇꯗ
ꯅꯪꯅꯦ ꯅꯅꯥꯎ ꯅꯨꯄꯤ ꯍꯥꯏꯕ꯭ꯔ ꯅꯍꯎ ꯅꯨꯄꯥ ꯍꯥꯏꯕꯣ
ꯑ ꯐ
ꯀꯥꯗ ꯊꯦꯟꯕ
ꯐꯗ ꯄ
ꯍꯧꯖꯤꯛꯤ ꯀꯩꯗꯧꯔꯦꯅ
ꯑꯗꯨꯝ ꯊꯅ ꯊꯝꯅ ꯍ
ꯊꯕꯛ ꯂꯩꯕ꯭ꯔꯥ
ꯂꯩꯇꯦꯖ
ꯉꯟꯅ ꯍꯧꯒꯠꯄꯒꯤꯗ ꯑꯃꯨꯛꯀ ꯇꯨꯝꯗꯣꯏꯔ ꯑꯗꯨꯗꯤ
ꯋꯥ ꯆꯔꯅꯤꯀꯣ
ꯎꯝ ꯆꯀꯅꯤ
ꯑꯣꯔ ꯑꯩ ꯁꯥꯡꯅꯗꯤ ꯔꯦꯟꯗꯣ ꯌꯦꯡꯕ ꯂꯥꯛꯀꯦꯅ ꯈꯟꯕꯅꯦꯔ
ꯂꯥꯛꯑꯣꯗꯅ ꯂꯥꯛꯑꯣ ꯂꯥꯛꯑꯒ ꯑꯗꯨꯝ ꯌꯦꯡꯕ ꯌꯥꯏꯌꯦ ꯅꯪ ꯈꯪꯖꯤꯦ ꯄꯨꯡ ꯕꯥꯔꯣ ꯑꯗꯨꯋꯥꯏꯒꯨꯝꯕꯗ ꯂꯥꯛꯑꯣ ꯑꯩ ꯀ꯭ꯂꯥꯁ ꯂꯣꯏꯔꯒ ꯊꯣꯛꯑ ꯀꯥꯟꯗ
ꯑꯣ
ꯎ
ꯀꯔ ꯌꯦꯟꯁꯥꯡ ꯊꯣꯛꯣꯡꯅꯤꯅ ꯈꯟꯕ꯭ꯔꯣ
ꯈꯪꯗꯦ ꯀꯩ ꯌꯦꯟꯁꯥꯡ ꯊꯣꯡꯁꯤꯔꯪꯗꯦ ꯌꯦꯟꯁꯥꯡꯁꯨ ꯂꯩꯇꯦ ꯃꯔꯔꯥꯡꯁꯨꯗ ꯊꯣꯡꯅꯤꯉꯥꯏ ꯂꯩꯇꯕꯒꯤ ꯕꯤꯖꯤ ꯉꯥꯛꯇ ꯊꯣꯡ ꯑꯁꯤꯗꯤ ꯀꯔꯕꯨ ꯇꯣꯡꯔꯝꯒ꯭ꯌꯥꯟ ꯇꯥꯗꯦ
ꯌꯥꯣ ꯎꯝ ꯅꯎꯅꯄꯥꯗꯦ
ꯍꯥꯏꯩꯅ
ꯂꯩꯌꯦ
ꯎꯝ
ꯎꯝ
ꯎꯝ
ꯄꯨꯡ ꯀꯌꯥꯗ ꯍꯜꯂꯛꯄ꯭ꯔꯣ ꯉꯔꯥꯡ ꯅꯨꯡ
ꯅꯪ ꯈꯣꯏꯅꯤꯡꯈꯣ ꯇꯧꯔꯒ ꯂꯩꯕ ꯀꯥꯟꯗꯗ ꯑꯗꯨꯝ ꯂꯥꯏꯔ
ꯀꯋꯥꯏꯗ ꯂꯩꯖꯠꯔꯣ ꯃꯄꯥꯟꯗꯒꯤ ꯂꯥꯛꯄ꯭ꯔꯣ ꯃꯄꯥꯟꯗꯩ ꯂꯥꯛꯑꯗꯤ ꯊꯣꯡ ꯂꯣꯟꯈ꯭ꯔꯦꯗꯅ ꯄꯨꯡ ꯍꯗꯦ ꯎꯕꯨ꯭ꯔꯣꯑꯣ ꯑꯗꯨ ꯑꯣꯏꯗꯦ
ꯗꯦ ꯅꯠꯇꯦ ꯕꯨꯔꯝ ꯌꯨꯝꯗꯂꯥꯏꯕꯒꯅ
ꯑꯣꯝ
ꯦꯛ ꯁꯤꯖꯨ ꯑꯃꯒꯤꯦꯛ ꯁꯤꯖꯨꯒꯤ ꯎ ꯅꯅꯥꯎ ꯅꯨꯄꯥ ꯑꯃꯃꯗ
ꯎꯝ
ꯅ ꯅꯨꯄꯥꯗꯣ ꯂꯥꯏꯕꯛꯈꯤ ꯂꯩꯕꯒꯤ ꯑꯗꯨꯝ ꯆꯪꯕ ꯃꯥꯜꯂꯦꯗ
ꯍꯥ
ꯃꯥꯒꯤ ꯃꯃꯥꯟꯅꯕ ꯑꯃ ꯂꯩ ꯑꯃꯒꯤꯒꯤ ꯏꯖꯠ ꯑꯃꯜꯂꯕ
ꯑꯣꯝ
ꯑꯗꯣ ꯅꯪꯒꯤ ꯅꯃꯥꯟꯅꯕ ꯍꯥꯏꯕꯗꯨꯗꯤ ꯃꯥ ꯀꯥꯏꯗꯗ ꯊꯕꯛ ꯇꯧꯗꯣꯏꯔꯥ ꯅꯠꯇ꯭ꯔꯒ ꯃꯥꯗꯤ ꯀꯣꯂꯦꯖ ꯆꯠꯄ꯭ꯔꯥ
ꯀꯣꯂꯦꯖ
ꯀꯣꯂꯦꯖ ꯆꯠꯄ ꯉꯥꯛꯇꯔꯅꯦ ꯐꯖꯅꯤꯅꯦꯍꯦ
ꯏꯟꯕꯤꯗ ꯀꯥꯅꯤ ꯍꯥꯏ
ꯑꯕꯤꯗ ꯀꯔꯗꯤ ꯔꯤꯒꯨꯂꯔ ꯅꯠꯇꯦꯗꯅ
ꯎꯝ
ꯑꯗꯨ ꯑꯣꯏꯔꯗꯤ ꯃꯥꯁꯨ ꯊꯕꯛ ꯇꯧꯕ ꯌꯥꯏꯌꯦ
ꯇꯥꯗꯦ
ꯑꯗꯨ ꯑꯣꯏꯔꯗꯤ ꯃꯥꯁꯨ ꯊꯕꯛ ꯇꯧꯕ ꯌꯥꯏꯑꯝꯅꯤ
ꯎꯝ ꯊꯝꯃꯦ ꯀꯩ ꯇ
ꯍꯥꯝ ꯅꯪꯗꯤ ꯅꯪꯒꯤ ꯁ꯭ꯀꯨꯜꯗꯤ ꯀꯩꯗꯧ ꯉꯩ ꯍꯧꯗꯣꯏꯔꯅꯣ ꯊꯦꯡꯃꯟꯈ꯭ꯔꯦ
ꯃꯦꯁꯦꯁ ꯑꯃꯠꯇꯁꯨ ꯂꯥꯛꯇꯕꯖꯥꯔꯣ ꯅꯪꯉꯣꯟꯗ ꯑꯟ ꯅꯣꯟ ꯅꯝꯕꯔꯗ
ꯎꯝ
ꯊꯥꯔꯛꯇ꯭ꯔꯤꯕꯣ
ꯑꯝ ꯀꯃꯥꯏꯅ ꯊꯥꯔꯛꯇꯣꯏꯅꯣ ꯊꯥꯔꯛꯇꯦ ꯎ ꯑꯗꯣ ꯀꯩ ꯌꯦꯟꯁꯥꯡ ꯊꯣꯡꯗꯣꯏꯅꯤ ꯅꯪꯁꯨ ꯉꯁꯤꯗꯤ
ꯇꯥꯗꯦ
ꯀꯩ ꯌꯦꯟꯁꯥꯡ ꯊꯣꯡꯗꯣꯏꯅꯣꯕ
ꯈꯪꯗꯦ
ꯈꯪꯗꯦ
ꯄꯨꯡ ꯀꯌꯥꯗ ꯀ꯭ꯂꯥꯁ ꯆꯪꯗꯧꯕꯔ
ꯈꯪꯗꯦ ꯄꯨꯡ ꯇꯔꯦꯠ ꯍꯝ ꯃꯥꯅꯦ ꯅꯤꯄꯥꯜ ꯃꯄꯜ ꯗꯨꯋꯥꯢꯗ ꯊꯣꯡꯅꯤꯡꯉꯥꯏꯁꯨ ꯍꯧꯒꯠꯅꯤꯡꯉꯥꯏ ꯇꯟꯕꯀꯣ ꯑꯩꯁꯦ ꯆꯥꯛ ꯊꯣꯡꯅꯕ ꯂꯥꯛꯑꯣ
ꯎꯝ ꯇꯥꯗꯦ
ꯆꯥꯛ ꯊꯣꯡꯅꯕ ꯂꯥꯛꯑꯣ
ꯀꯥꯏꯗꯒꯤ ꯆꯩ ꯆꯥꯔꯅꯤ ꯑꯗꯨ ꯑꯣꯏꯔꯗꯤ
ꯍꯥ
ꯆꯩ ꯆꯥꯔꯅꯤ ꯅꯪ
ꯅꯪ ꯅꯪ ꯆꯩ ꯆꯥꯗꯣꯏꯔꯣ
ꯅꯪ ꯅꯪ
ꯑꯁ ꯑꯩꯗꯤ ꯀꯃꯥꯏꯅ ꯆꯥꯗꯣꯏꯅꯣ ꯍꯥꯏꯕꯅꯤꯗ
ꯅꯪꯒꯤꯗꯣ
ꯎꯝ
ꯀꯌꯥꯃꯨꯛ ꯁꯨꯔꯦ
ꯍꯧꯔꯦ ꯑꯃꯨꯛ ꯑꯁ ꯉꯁꯤꯁꯦ ꯕꯖꯥꯔ ꯉꯁꯤꯁꯨ ꯕꯖꯥꯔ ꯆꯠꯅꯤꯡꯉꯦ ꯄꯩꯁꯥꯁꯨ ꯂꯩꯇꯦ ꯄꯩꯁꯥꯁꯨ ꯂꯩꯇꯦ ꯑꯩ ꯐꯣꯟ ꯚꯦꯂꯦꯟꯁ ꯂꯩꯇꯕꯒꯤ ꯐꯣꯟ ꯚꯦꯂꯦꯟꯁꯁꯨ ꯀꯥꯞꯈ꯭ꯔꯦ ꯑꯩꯒꯤ ꯏꯆꯦꯅ ꯐꯤ ꯇꯨꯅꯤꯡꯉꯥꯏ ꯍꯥꯏꯅ ꯄꯩꯁꯥ ꯊꯥꯔꯛꯄꯗꯣ ꯂꯣꯏꯁꯤꯟꯒꯗꯕ ꯃꯥꯜꯂꯦ ꯑꯩ ꯂꯣꯏꯔꯦ ꯍꯧꯖꯤꯛꯀꯥꯟ ꯄꯩꯁꯥ ꯑꯩꯒꯤ ꯕꯦꯂꯦꯁ ꯉꯔꯥꯡ ꯂꯣꯏꯈ꯭ꯔꯕꯅꯦꯕ ꯑꯗꯨꯅ ꯑꯩ ꯎꯝ ꯉꯔꯥꯡ ꯑꯩ ꯂꯣꯏꯗꯕ ꯃꯇꯝꯗꯨꯗ ꯑꯩꯅ ꯀꯥꯞꯈ꯭ꯔꯕꯅꯦ ꯑꯃꯨꯛ ꯑꯅꯧꯕ
ꯎꯝ
ꯑꯗꯨꯒꯤ ꯑꯁ ꯈꯪꯗꯦꯅꯦ ꯑꯩ ꯄꯩꯁꯥꯁꯦ ꯑꯩꯁꯦ ꯑꯩꯅ ꯈꯟꯕꯗꯤ ꯕꯦꯁꯤꯁꯨ ꯂꯩꯗꯕꯒꯤ ꯕꯦꯁꯤꯁꯨ ꯂꯧꯅꯤꯡꯉꯦ ꯍꯥꯏꯅ ꯈꯟꯕꯅꯦꯕ ꯍꯧꯖꯤꯛꯀꯥꯟꯁꯦ
ꯕꯖꯥꯔ ꯑꯩꯅ ꯐꯤ ꯂꯧꯕ ꯆꯠꯄ ꯃꯇꯝꯗ ꯑꯗꯨꯝ ꯄꯨꯟꯅ ꯆꯠꯈ꯭ꯔꯒꯦ ꯍꯥꯏꯅ ꯈꯟ ꯈꯜꯂꯒ ꯂꯧꯁꯨ ꯂꯧꯗ꯭ꯔꯦ ꯄꯩꯁꯥꯗꯤ ꯂꯣꯏꯁꯤꯜꯂꯛꯑꯦ ꯀꯔꯤ ꯇꯧꯁꯤꯔꯣ ꯈꯪꯗꯦ ꯑꯩ ꯍꯝ ꯅꯣꯏ ꯇꯥꯕ꯭ꯔꯣ
ꯍꯣꯏ
ꯅꯪ ꯑꯃꯨꯛ ꯅꯪ ꯊꯣꯡꯒꯦꯔꯥ ꯆꯥꯛ
ꯈꯪꯗꯦ ꯑꯩ ꯊꯣꯡꯉꯔꯣꯏꯗ
ꯅꯪ ꯅꯅꯥꯎ ꯅꯨꯄꯤ ꯆꯠꯀꯦ ꯍꯥꯏꯗꯤ ꯅꯠꯆꯦꯗꯤ ꯑꯗꯨꯗꯤ
ꯎꯝ
ꯅꯆꯦ
ꯂꯩꯌꯦꯗ
ꯅꯆꯦꯗꯤ ꯌꯨꯝ ꯆꯠꯂꯣꯏꯗ꯭ꯔ ꯑꯗꯨꯗꯤ
ꯎꯝ
ꯃꯣꯏꯗꯤ ꯀꯩ ꯑꯪ ꯀꯔꯤ ꯇꯧꯅꯤ ꯃꯣꯏ ꯌꯨꯝ ꯍꯣꯡꯉꯗꯤ
ꯅꯪꯒꯤ ꯄꯣꯠꯆꯩꯁꯤꯡꯅ ꯌꯥꯝꯃꯤꯀꯣ ꯍꯥꯏꯗꯤ ꯀꯤꯠꯆꯟꯒꯤ ꯄꯣꯠꯆꯩꯁꯤꯡꯗꯣ
ꯒꯦꯁ ꯁꯤꯂꯤꯟꯗꯔ ꯑꯅꯤ ꯑꯃ ꯍꯦꯟꯕꯦꯛ ꯑꯃ ꯆꯥꯎꯕꯁꯤ
ꯎꯝ
ꯀꯣꯜ ꯇꯧꯔꯒ ꯃꯍꯥꯕꯂꯤꯒꯤ ꯃꯍꯥꯕꯂꯤꯒꯤ ꯆꯔꯆ ꯒꯔꯤ ꯑꯃ ꯂꯩꯕ ꯑꯆꯧꯕ
ꯎꯝ
ꯈꯝꯖꯟꯗ ꯍꯥꯏꯔꯒ ꯑꯗꯨꯝ ꯈꯔ ꯃꯇꯥꯡ ꯃꯇꯥꯡ ꯄꯥꯡꯕꯤꯌꯨ ꯍꯥꯏꯔ ꯇꯧꯌꯥꯏꯅ ꯈꯜꯂꯤꯗ
ꯏꯁ ꯒꯥꯔꯤ ꯑꯆꯥꯎꯕ ꯀꯥꯏꯅ ꯄꯣꯠꯆꯥꯏ ꯃꯆꯥꯅ
ꯆꯥꯎꯑꯦ ꯍꯥꯏꯕꯗꯤ ꯋꯤꯡꯒꯔ ꯒꯨꯝꯕꯅꯤꯗ
ꯎꯝ ꯎꯝ ꯎꯝ
ꯋꯤꯡꯒꯔ ꯅꯠꯇꯦ ꯑꯗꯨ ꯚꯦꯟ ꯚꯦꯟ ꯈꯪꯉꯤꯗꯅ ꯕꯦꯟꯒꯨꯝꯕꯅꯦ
ꯑꯣ ꯑꯣ ꯇꯝꯖꯥꯟꯁꯦꯃꯥ ꯃꯍꯥꯕꯂꯤꯗꯒꯤꯔꯥ
ꯎꯝ
ꯑꯣ ꯃꯥꯟꯗꯦꯀꯣ ꯑꯩꯗꯤ
ꯎꯝ
ꯀꯟꯇ ꯄ ꯂꯩꯔꯥ ꯍ ꯅ ꯙꯝ ꯈꯜ ꯂꯒꯔ ꯅꯪꯗ꯭ꯔꯦ ꯏꯁꯀꯨꯝꯕꯗꯤ ꯎꯝ ꯇꯥꯗꯕ꯭ꯔꯥ